ꯍꯜꯂꯣ
ꯇꯨꯝꯃꯕꯣ
ꯑꯁ ꯇꯨꯝꯗ꯭ꯔꯤꯅꯦ
ꯀꯩꯗꯧꯔꯝꯃꯤꯅꯣ
ꯑꯁ ꯁꯨꯝ ꯍꯤꯞꯄꯝꯕꯅꯦ ꯆꯥꯛ ꯇꯣꯛꯑꯒ ꯅꯣꯡꯁꯨ ꯇꯥꯗꯦ ꯑꯣꯝꯆꯥꯛ ꯅꯩꯌꯦꯅ
ꯀꯩ ꯏꯟꯁꯥꯡ ꯇꯧꯔꯕ
ꯉꯁꯤꯗꯤ ꯃꯥꯏꯔꯦꯟ ꯇꯧꯔꯦ ꯚꯥꯏ ꯁꯣꯏꯕꯨꯝꯒ
ꯑꯁ ꯑꯗꯨꯗꯤ ꯑꯩꯈꯣꯏ ꯆꯞ ꯃꯥꯟꯅꯩꯅꯦ
ꯑꯦꯑꯦ ꯅꯪꯁꯨ ꯃꯥꯏꯔꯦꯟ ꯆꯥꯕ꯭ꯔꯥ
ꯆꯥꯏꯌꯦ ꯃꯥꯏꯔꯦꯟꯒ ꯁꯣꯏꯕꯨꯝꯒ ꯇꯧꯔꯝꯃꯦꯅ ꯐꯥꯖꯅ ꯆꯥꯥꯁꯜꯂꯦ ꯍꯥꯎꯋꯦ
ꯃꯇꯝ ꯃꯇꯝꯁꯤꯒꯤ ꯏꯟꯖꯥꯡꯅꯤꯅꯦ ꯅꯠꯇ꯭ꯔꯥ
ꯃꯥꯅꯦ ꯑꯗꯨꯗ ꯑꯩ ꯀꯩꯅꯣꯝ ꯍꯪꯒꯦ ꯇꯧꯕꯅꯦ ꯅꯪꯉꯣꯟꯗ
ꯑꯥ ꯍꯥꯏꯔꯛꯑꯣ
ꯍꯥꯏꯗꯤ ꯀꯥꯡ ꯃꯌꯥꯒꯤ ꯈꯦꯆ꯭ꯔꯤ ꯀꯩꯀꯥ ꯇꯧꯕꯗꯣ
ꯑꯥ
ꯍꯟꯗꯛꯇꯣ ꯑꯩ ꯀꯩꯅꯣ ꯇꯧꯔꯒ ꯑꯥ ꯃꯤꯉꯣꯟꯗ ꯈꯔ ꯄꯤꯒꯦ ꯇꯧꯕ ꯈꯣꯏ ꯁꯥꯏꯗ ꯈꯔ ꯄꯤꯒꯦ ꯇꯧꯕ
ꯑꯣ
ꯑꯗꯨꯗ ꯑꯁ ꯑꯩꯗꯨ ꯈꯦꯠꯆꯤꯗꯨ ꯀꯃꯥꯏꯅ ꯇꯧꯒꯦ ꯈꯪꯗꯕꯩ ꯅꯪꯉꯣꯟꯗ ꯈꯔ ꯍꯪꯒꯦ ꯇꯧꯕꯅꯦꯕ ꯍꯥꯏꯗꯤ ꯎꯝ ꯐꯣꯝ ꯇꯥꯗꯦꯕ
ꯑꯣꯍꯣ ꯅꯪ ꯄꯥꯝꯃꯤꯁꯦ ꯈꯦꯆ꯭ꯔꯤꯖꯦ ꯀꯃꯥꯏꯅ ꯇꯧꯔꯒ ꯍꯧꯒꯦ ꯁꯤꯅꯤꯅꯦ ꯃꯑꯣꯡ ꯇꯥꯅ
ꯍꯣ ꯍꯣꯏ
ꯑꯣ ꯑꯍꯥꯟꯕꯗꯅꯦ
ꯑꯥ
ꯈꯦꯆꯤ ꯍꯧꯕꯁꯦ ꯑꯩꯈꯣꯏꯅ ꯀꯃꯥꯏꯅ ꯇꯧꯒꯦꯗ ꯑꯥ ꯉꯁꯥꯏꯒꯤ ꯅꯪꯅ ꯍꯥꯞꯅꯤꯡꯕ ꯃꯆꯜꯖꯤꯡꯖꯦ
ꯑꯥ
ꯑꯍꯥꯝꯕꯗ ꯍꯋꯥꯏ ꯃꯪꯒꯟ ꯅꯠꯇ꯭ꯔꯒꯅ ꯍꯋꯥꯏ ꯃꯪꯒꯟ ꯅꯠꯇꯦ ꯍꯋꯥꯏ ꯀꯥꯡꯊꯛ ꯇꯣ ꯑꯗꯣ ꯈꯔ ꯇꯤꯡꯊꯣꯛꯄꯤꯔ ꯊꯝꯃꯅꯤ
ꯑꯥ
ꯆꯦꯡꯗꯣ
ꯍꯣꯏ
ꯆꯦꯡꯗꯣ ꯑꯩꯈꯣꯏꯅ ꯒꯤ ꯅꯪꯅ ꯊꯨꯒꯗꯕ ꯆꯥꯡꯗꯨꯒꯤ ꯃꯇꯨꯡ ꯏꯟꯅ ꯒꯤ ꯍꯥꯞꯇꯨꯏꯅꯦꯕꯀꯣ
ꯑꯣ
ꯑꯗꯨꯒꯤ ꯒꯤꯗꯣ ꯅꯪꯅ ꯆꯦꯡ ꯀꯦꯖꯤ ꯑꯃ ꯅꯠꯇ꯭ꯔ ꯑꯅꯤ ꯊꯣꯡꯅꯤꯡꯉꯦ ꯍꯥꯏꯔꯗꯤ ꯆꯦꯡ ꯒꯤ ꯑꯅꯤꯃꯨꯛ ꯆꯪꯉꯅꯤ ꯑꯗꯨꯒ ꯀꯦꯖꯤ ꯑꯃꯗ ꯌꯥꯝ ꯍꯥꯎꯍꯟꯒꯦ ꯍꯥꯏꯔꯒꯅ
ꯑꯥ
ꯂꯨꯄꯥ ꯅꯠꯇ꯭ꯔꯒ ꯇꯔꯥ ꯄꯤꯕꯗꯣ
ꯑꯣ ꯈꯪꯉꯦ ꯈꯪꯉꯦ ꯄꯤꯀꯦꯠ ꯊꯣꯛꯄꯗꯣ
ꯑꯥ ꯄꯦꯀꯦꯠ ꯊꯣꯛꯄꯗꯣ
ꯑꯥ
ꯐꯖꯅ ꯍꯥꯞꯄꯤꯔꯅꯤꯗꯅ ꯑꯥ ꯆꯦꯡꯖꯤꯅꯦ ꯑꯗꯒꯤꯗꯤ ꯃꯔꯣꯏ ꯅꯥꯀꯨꯞꯄꯤꯁꯤꯅꯦ
ꯍꯣꯏ
ꯐꯖꯅ ꯉꯧꯔꯅꯦꯕꯀꯣ ꯉꯧ ꯉꯧꯕ ꯅꯠꯇꯦ ꯚꯥꯏ ꯁꯣꯔꯤ ꯆꯦꯡꯖꯤꯒ ꯃꯔꯣꯏ ꯅꯥꯀꯨꯞꯄꯤꯖꯤꯒ ꯑꯍꯥꯟꯕꯗ ꯐꯖꯅ ꯇꯣꯠꯄꯤꯔꯅꯤ ꯇꯣꯠꯄ ꯃꯇꯝꯖꯤꯗ ꯃꯣꯔꯣꯛ ꯑꯇꯦꯛꯄ ꯂꯩꯔꯗꯤꯅꯦ ꯃꯔꯣꯛ ꯑꯇꯦꯛꯄ ꯐꯖꯅ ꯍꯥꯞꯄꯤꯕ ꯌꯥꯔꯦ
ꯑꯣ ꯑꯠꯆꯥ ꯆꯥ
ꯑꯗꯨꯒ ꯉꯁꯥꯏꯒꯤ ꯅꯪꯅ ꯇꯤꯡꯊꯣꯛꯈꯤꯕ ꯇꯤꯡꯉ ꯊꯝꯒꯤꯕ ꯍꯋꯥꯏ ꯃꯪꯒꯟꯗꯣ
ꯑꯥ
ꯑꯠꯇ ꯆꯦꯡꯖꯤꯒ ꯍꯋꯥꯏ ꯃꯪꯒꯟꯗꯨꯅ ꯍꯥꯟꯅ ꯃꯈꯥꯗ ꯊꯥꯗꯔꯦꯗꯅꯀꯣ
ꯑꯥ
ꯑꯗꯨꯒ ꯆꯦꯡꯁꯤꯒ ꯀꯩꯅꯣ ꯇꯧꯔꯅꯤ ꯑ
ꯀꯝꯃꯥ ꯇꯣꯠꯁꯤꯜꯂꯒꯅꯦ ꯏꯁꯤꯡꯗꯨ ꯆꯥꯛꯇꯨꯒ ꯍꯋꯥꯏꯗꯨꯒ ꯄꯣꯛꯊꯣꯔꯛ ꯌꯥꯕꯒꯤ ꯏꯁꯤꯡ ꯑꯃꯗꯤ ꯂꯩꯅꯤꯗꯅ ꯀꯦꯄꯥꯁꯤꯇꯤ ꯑꯗꯨꯅ ꯑꯗꯨꯒꯤ ꯏꯁꯤꯡꯗꯣ ꯈꯔ ꯍꯥꯞꯄ ꯀꯥꯝꯕꯤꯔꯅꯦꯕ ꯌꯥꯝ ꯄꯦꯠꯂꯗꯤ ꯍꯥꯎꯇꯕꯅꯦꯕ ꯗꯣ ꯑꯈꯣꯏꯅ ꯀꯥꯝ ꯈꯦꯆꯤ ꯆꯥꯡꯖꯦ
ꯑꯗꯨꯅꯦ ꯑꯩꯅ ꯇꯧꯕꯗꯤ ꯐꯣꯝ ꯇꯥꯗꯦ ꯅꯪꯉꯣꯟꯗ ꯍꯪꯉꯝꯅꯤꯅꯦ ꯑꯗꯨꯏꯅꯤ
ꯈꯤꯇꯪ ꯀꯟꯇꯛ ꯇꯧꯕꯖꯤꯅ ꯍꯥꯎꯕꯅꯦꯕꯀꯣ
ꯍꯣꯏ
ꯑꯗꯨꯒ ꯀꯥꯝꯊꯣꯛꯄꯤꯔꯅꯤꯗꯅ ꯅꯪꯅ ꯕꯗꯥꯝꯖꯦ ꯍꯥꯞꯅꯤꯡꯉ ꯇꯣꯉꯥꯟꯅ ꯕꯗꯥꯝ ꯇꯥꯎꯔꯅꯤ
ꯑꯣ
ꯇꯥꯎꯔꯒ ꯐꯖꯅ ꯊꯝꯒ꯭ꯔꯅꯤ ꯑꯗꯨꯒ ꯉꯁꯥꯏ ꯈꯦꯆꯤꯖꯦ ꯍꯥꯎꯋꯜ ꯒꯦ ꯍꯥꯏꯔꯒꯅ
ꯑꯥ
ꯉꯁꯥꯏ ꯕꯗꯥꯝ ꯇꯥꯎꯔꯒ ꯑꯃ ꯂꯦꯝꯍꯧꯕ ꯊꯥꯎꯗꯣ
ꯑꯥ
ꯃꯔꯣꯏ ꯅꯥꯀꯨꯞꯄꯤꯖꯦ ꯀꯥꯇꯛ ꯇꯧꯔ ꯉꯧꯕ
ꯑꯣ ꯁꯣꯛ ꯇꯧꯁꯟꯕ ꯑꯗꯨꯒ
ꯑ ꯀꯥꯇꯛ ꯇꯧꯔ ꯉꯧꯔꯕꯀꯣ
ꯑꯥ
ꯑꯗꯨꯒ ꯃꯔꯨ ꯃꯔꯥꯡ ꯈꯤꯇꯪꯒ ꯆꯥꯏꯕꯤꯔꯕ ꯈꯖꯤꯛꯇꯪ ꯌꯥꯝꯗꯕꯤꯗ ꯁꯥ ꯅꯠꯇꯕꯅꯤꯅ ꯌꯥꯝ ꯆꯪꯗꯕ ꯈꯤꯇꯪ ꯆꯥꯏꯔꯒ ꯉꯁꯥꯏ ꯅꯪꯅ ꯀꯥꯝ ꯂꯣꯏꯒ꯭ꯔꯕ ꯑ ꯈꯦꯆꯤꯗꯣ ꯐꯖꯅ ꯑꯣꯠꯈꯥꯏꯕꯤꯔꯒ ꯋꯥꯏ ꯋꯥꯏ ꯇꯥꯍꯜꯂꯅꯤꯗꯅ ꯑꯗꯨꯝ ꯗꯨꯒ ꯍꯩꯖꯜꯂꯦꯗꯅꯀꯣ
ꯍꯣꯏ
ꯑꯗꯨꯒ ꯐꯖꯅ ꯇꯣꯠꯄꯤꯕ ꯃꯨꯟꯅ
ꯑꯣ ꯑꯥ
ꯑꯗꯨꯒ ꯊꯨꯝ ꯀꯥꯗꯨꯨꯗꯤ ꯉꯁꯥꯏ ꯅꯪꯅ ꯀꯥꯝꯕꯗ ꯍꯥꯞꯈꯤꯕ ꯃꯇꯝꯗꯣ
ꯑꯥ
ꯑꯗꯨꯗ ꯊꯨꯝꯗꯣ ꯍꯥꯞꯄꯤꯍꯧꯕ
ꯑꯆꯥ ꯆꯥ
ꯎꯝ ꯑꯗꯨ ꯑꯣꯏꯔꯗꯤ ꯐꯖ ꯐꯖꯅ ꯍꯥꯎꯔꯦ
ꯍꯣꯏ
ꯑꯗꯨꯒ ꯉꯁꯥꯏ ꯈꯦꯆꯤꯗꯨꯒ ꯆꯥꯟꯅꯅꯕ ꯅꯪꯅ ꯎꯇꯤ ꯊꯣꯡꯕ ꯇꯜꯂꯦ ꯍꯥꯏꯔꯒꯗꯤ
ꯑꯥ
ꯗꯨꯀꯥꯟꯗꯒꯤ ꯌꯦꯟ ꯀꯦ ꯖꯤ ꯑꯃ ꯅꯠꯇ꯭ꯔꯒꯅ ꯑꯅꯤ ꯂꯧꯧꯔꯦꯗꯅ ꯑꯇꯞꯄ ꯉꯧꯔꯒ
ꯑꯣ
ꯐꯖꯅ ꯄꯤꯖꯒꯦ ꯌꯥꯔꯦ ꯍꯥꯎꯅ
ꯑꯁ ꯑꯗꯨꯁꯨ ꯌꯥꯏꯅꯦ
ꯑꯗꯨꯒ ꯅꯪꯅ ꯎꯊꯣꯏ ꯎꯇꯤꯗꯣ ꯎꯁꯣꯏꯗꯣ ꯂꯩꯔꯒꯗꯤ ꯍꯋꯥꯏ ꯃꯪꯒꯜꯗꯣ ꯑꯗꯨ ꯑꯍꯤꯡ ꯑꯃ ꯐ ꯇꯤꯡꯊꯣꯛꯑꯝꯃꯦꯗꯅ ꯑꯗꯨꯒ ꯁꯣꯗꯥꯕꯒꯧꯅꯦ ꯃꯣꯔꯣꯛ ꯑꯇꯦꯛꯄꯅꯦ ꯑꯗꯨꯗꯒꯤꯗꯤ ꯉꯁꯥꯏꯒꯤ ꯃꯔꯣꯏ ꯅꯥꯀꯨꯞꯄꯤꯗꯣ
ꯑꯥ
ꯈꯔ ꯑꯗꯨꯝ ꯃꯌꯥꯏ ꯑꯣꯏꯔꯞ ꯍꯥꯞꯄꯤꯗꯅ
ꯍꯣꯏ
ꯁꯣꯏꯕꯨꯝꯗꯨꯒ ꯎꯇꯤ ꯇꯧꯔꯒ ꯊꯣꯡꯉꯒ ꯄꯤꯖꯕꯣꯏ ꯃꯍꯥꯎ ꯍꯧꯖꯤꯛꯀꯤꯕꯣ ꯅꯪ ꯁꯥꯏꯗꯣ ꯅꯪ ꯁꯨꯀꯥꯎ ꯀꯥꯎ ꯉꯝꯃꯣꯏꯑꯦ
ꯃꯥꯅꯦ ꯑꯗꯨꯅꯦ ꯃꯃꯥꯡꯗꯕꯨꯗꯤ ꯃꯥꯅ ꯊꯣꯡꯉꯒ ꯍꯦꯛ ꯍꯦꯛ ꯊꯣꯡꯕꯅꯦꯕ
ꯑꯥ
ꯑꯗꯨꯗ ꯍꯟꯗꯛꯇꯨꯗꯤ ꯑꯩꯁꯨ ꯈꯔ ꯀꯩꯅꯣ ꯇꯧꯕꯤꯕ ꯌꯥꯏꯌꯦꯅ ꯑꯩ ꯑꯃꯨꯛ ꯊꯣꯡꯕꯤꯔꯛꯀꯦꯅ ꯇꯧꯕ ꯑꯗꯨꯗ ꯅꯪ ꯁꯪꯉꯒꯗꯤ ꯑꯩꯈꯣꯏ ꯃꯔꯤ ꯄꯨꯟꯅ ꯆꯠꯂꯨꯔꯁꯨ ꯌꯥꯏ ꯀꯩꯅꯣ ꯅꯣꯏ ꯁꯥꯏꯒ ꯇꯧꯔꯒ ꯈꯣꯡꯖꯣꯝ ꯂꯣꯝꯗꯔ ꯀꯩꯅꯣ ꯍꯥꯏ ꯇꯔꯒ ꯈꯣꯡꯖꯣꯝ ꯋꯥꯔ ꯃꯦꯃꯣꯔꯤꯌꯦꯜꯗꯣ ꯑꯗꯨꯗꯁꯨ ꯃꯣꯏ ꯃꯅꯨꯡ ꯆꯪꯉꯒ ꯆꯤꯡꯌꯥꯗ ꯀꯩꯅꯣ ꯇꯧꯋꯤꯗꯅ
ꯈꯪꯉꯤ ꯈꯪꯉꯤ ꯈꯪꯉꯤ ꯈꯪꯉꯦ ꯅꯪ ꯅꯅꯥ
ꯎꯝ
ꯆꯥꯅꯤꯡꯕ ꯄꯥꯝꯃꯤꯕ ꯃꯐꯝꯗꯣ ꯑꯩ ꯈꯪꯉꯦ ꯑꯗꯨꯒ ꯆꯤꯡꯌꯥ ꯅꯠꯇꯕꯤꯗ ꯈꯣꯡꯖꯣꯝꯒꯤ ꯄꯥꯠ ꯂꯩꯌꯦꯕ
ꯑꯥ
ꯃꯄꯥꯟꯗꯨꯗ ꯐꯖꯅ ꯐꯝꯃꯒꯅꯦ ꯈꯦꯆꯤ ꯆꯥꯕ ꯐꯖꯅ ꯍꯥꯎꯋꯦ ꯚ꯭ꯋꯨꯁꯨꯅꯦ ꯌꯥꯝ ꯁꯥꯊꯤꯅ ꯐꯖꯕ꯭ꯔꯥꯖꯥꯠꯅꯤꯅ ꯅꯪ ꯈꯪꯗꯕꯩ ꯋꯥꯅꯦꯦ ꯑꯗꯨꯗ
ꯇꯧꯔꯒ ꯍꯣꯏ
ꯊꯝꯕꯥꯜ ꯊꯝꯕꯥꯜꯁꯨ ꯁꯥꯠꯍꯧꯋꯤꯀꯣ ꯑꯗꯨꯒ ꯊꯔꯣꯁꯨ ꯁꯥꯠꯍꯧꯋꯤ
ꯑꯠꯆꯥ
ꯍꯟꯗꯛ
ꯑꯗꯨꯗꯗꯤ
ꯍꯟꯗꯛ ꯑꯩꯒꯤ ꯏꯌꯥꯝꯕ ꯂꯨꯍꯣꯡꯕꯗꯣ ꯑꯗꯨꯗ ꯏꯃꯥꯟꯅꯕ ꯃꯣꯏ ꯂꯥꯛꯑꯦꯕꯀꯣ
ꯑꯣ
ꯑꯗꯨꯒ ꯑꯦ ꯉꯁꯤ ꯅꯪꯖꯨ ꯊꯕꯛ ꯆꯤꯜꯂꯝꯒꯅꯤ ꯈꯣꯡꯖꯣꯝꯕꯨꯛꯇ ꯍꯥꯏꯕꯤ ꯀꯣꯏꯊꯣꯛꯎꯖꯤꯅ ꯀꯣꯏꯔꯨꯕ ꯑꯗꯨ ꯑꯩ ꯚ꯭ꯌꯨꯗꯣ ꯐꯖꯅ ꯎꯔꯤꯌꯦ
ꯑꯠꯆꯥꯥ ꯌꯥꯏꯅꯦ ꯑꯗꯨꯗꯤ ꯃꯐꯝꯗꯣ ꯑꯗꯥꯏꯟ ꯇꯧꯔꯒ ꯍꯥꯏꯗꯤ ꯁꯛꯈꯪ ꯃꯥꯏꯈꯪꯅꯕ ꯑꯣꯏꯅ ꯅꯣꯏ ꯁꯥꯏꯒ ꯑꯈꯣꯏ ꯁꯥꯏꯒꯗꯤ ꯈꯪꯅꯗ꯭ꯔꯤꯗꯅ
ꯈꯪꯅꯗꯦ ꯈꯪꯅꯗꯦ
ꯑꯗꯨꯃꯥꯏꯅ ꯈꯪꯅꯍꯜꯂꯒ ꯀꯣꯏꯕ ꯑꯣꯏꯅ ꯒꯥꯔꯤ ꯑꯆꯧꯕꯗꯔ
ꯑ ꯈ꯭ꯔꯦꯆꯤꯁꯤꯗꯣ ꯏꯕꯥꯅꯤꯅ ꯍꯧ
ꯃꯥꯅꯦ ꯗꯥꯏꯟ ꯇꯧꯔꯒ ꯑꯝꯇ ꯐꯥꯖꯅ ꯀꯣꯏꯔꯨꯕ ꯌꯥꯏ ꯑꯇꯩ ꯃꯐꯝ ꯆꯠꯅꯤꯡꯕ ꯂꯩꯔꯖꯨ ꯀꯩꯅꯣ ꯇꯧꯔꯒꯅꯦ
ꯎꯝ ꯑꯗꯣ ꯎꯁꯣꯏꯗꯣ ꯐꯪꯗ꯭ꯔꯃꯛꯁꯨꯀꯣ ꯎꯁꯣꯏ ꯊꯣꯛꯈ꯭ꯔꯖꯨ ꯈꯦꯆꯤꯗꯣ ꯑꯃꯥ ꯇꯧꯔꯕ ꯑꯗꯒꯤꯗꯤ ꯌꯦꯟ ꯑꯃꯥ ꯉꯧꯔꯕꯀꯣ
ꯑꯥ
ꯑꯗꯨꯒ ꯃꯤꯃꯤ ꯁꯤꯡꯖꯨ ꯑꯝ ꯇꯧꯔꯕ
ꯑꯣꯁ ꯑꯗꯨꯗꯤ ꯐꯖꯩ ꯁꯤꯡꯖꯨꯗꯨꯗꯤ ꯑꯥꯗ ꯇꯧꯖꯦ
ꯑꯥ ꯁꯤꯡꯖꯨꯕꯨꯗꯤ ꯁꯤꯗ ꯃꯄꯣꯠ ꯃꯆꯩ ꯄꯨꯒ꯭ꯔꯖꯨ ꯌꯥꯔꯦ ꯑꯥꯗ ꯇꯣꯠꯄ ꯑꯗꯨꯒ ꯐ ꯅ ꯑꯝꯇꯪ ꯚ꯭ꯌꯨꯗꯨꯖꯨ ꯐꯖꯕ ꯌꯦꯡꯉꯀꯣ
ꯑꯥ ꯃꯥꯅꯤ ꯀꯣꯏꯊꯣꯛꯇꯕꯖꯨ ꯀꯨꯏꯔꯦ ꯅꯠꯇ꯭ꯔꯥ
ꯃꯥꯅꯦ
ꯑꯗꯨꯅꯤꯅꯦ ꯑꯩꯖꯨ ꯑꯗꯥꯏꯅ ꯍꯪꯒꯦꯅ ꯅꯪ ꯇꯧꯔꯝꯕꯅꯦ ꯑꯗꯨꯗ ꯅꯪꯗꯨ ꯁꯪꯗ꯭ꯔꯒꯗꯤ ꯀꯩꯅꯣ ꯇꯧꯒꯦ ꯇꯧꯔꯝꯕ ꯑꯩꯅ ꯑꯃꯨꯛ ꯑꯗꯨ ꯐꯥꯔꯦ ꯑꯈꯣꯏ ꯄꯨꯟꯅ ꯆꯠꯂꯖꯦ ꯑꯗꯨꯅ ꯈ꯭ꯋꯥꯏ ꯕꯦꯁ ꯇꯥꯔꯅꯤ
ꯑ
ꯑꯗꯩ ꯑꯇꯣꯞꯄ ꯀꯩ ꯀꯩ ꯃꯐꯝ ꯑꯇꯣꯞꯄꯖꯨ ꯂꯩꯗꯥꯏꯅꯦ ꯈꯣꯡꯖꯣꯝꯔꯣꯝꯗꯒꯤ ꯆꯠꯂꯒ ꯐꯥꯖꯕ ꯃꯣꯏ ꯒꯦ ꯍꯩꯔꯣꯛꯂꯣꯝꯗꯖꯨ ꯀꯔꯤ ꯊꯕꯤ ꯀꯩꯅꯣꯝ ꯍꯥꯏꯕ ꯑꯃ ꯂꯝ ꯂꯩꯗꯥꯏꯅꯦ
ꯑꯥꯥ ꯂꯩꯕꯅꯦ ꯑꯗꯨꯗꯤ ꯈ꯭ꯔ ꯃꯅꯨꯡ ꯆꯪꯒ꯭ꯔꯦ
ꯑꯣ
ꯂꯝꯕꯤꯗꯣ ꯂꯝꯗꯥꯡꯗꯣ ꯆꯠꯊꯣꯛ ꯆꯠꯁꯤꯟ ꯇꯧꯕꯗ ꯇꯪ ꯅꯨ ꯄꯤ ꯑꯉꯥꯡꯅ ꯍꯥꯏꯗꯤ ꯅꯨꯡꯉꯥꯏꯕ ꯍꯥꯏꯕꯗꯣ ꯂꯝꯕꯤꯕꯨꯗꯤ ꯌꯥꯝ ꯐꯠꯇꯕꯗꯤ ꯅꯠꯇꯕ ꯐꯗꯤ
ꯑꯣ ꯃꯥꯅꯦ ꯃꯥꯅꯦ
ꯑꯗꯨꯗ ꯁꯨꯝ ꯂꯝꯕꯤ ꯅꯨꯡꯉꯥꯏꯕꯗꯨꯗꯤ ꯃꯦꯔꯣꯠꯅ ꯈꯣꯡꯖꯣꯝꯗꯨꯗꯤ ꯃꯦꯔꯣꯠ ꯅꯥꯀꯟꯗ ꯂꯩꯔꯦꯗꯅ
ꯍꯣꯏ
ꯆꯪꯉꯒ ꯆꯥꯕ ꯈꯣꯠꯄ ꯑꯗꯨꯗꯩ ꯄꯥꯛꯁꯨ ꯂꯩꯔꯦꯗꯅꯀꯣ ꯑꯗꯨꯝ ꯑꯗꯨꯗ ꯆꯠꯂꯒ ꯐꯣꯇꯣ ꯀꯥꯞꯅꯤꯡꯕ ꯈꯣꯠꯅꯤꯡꯕ ꯂꯣꯏ ꯌꯥꯔꯦꯕ ꯆꯥꯎꯋꯦꯕ ꯈꯣꯡꯖꯣꯝꯒꯤꯗꯨꯅ ꯑꯃꯨꯛ ꯍꯩꯔꯣꯛꯀꯤꯗꯨꯅ ꯍꯩꯔꯣꯛꯗꯨꯅ ꯑꯃꯨꯛ ꯈꯤꯇꯪ ꯀꯩꯅꯣ ꯇꯧꯔꯦꯗꯅ
ꯎꯝ ꯑꯣ ꯅꯨꯄꯥꯉꯥꯛ ꯆꯠꯄꯣꯏꯗꯤ ꯐꯕ ꯅꯠꯇ꯭ꯔꯥ
ꯎꯝ ꯅꯨꯄꯤ ꯑꯉꯥꯡꯗꯨꯗꯗꯤ ꯃꯤ ꯅꯨꯉꯥꯏ ꯐꯠꯇꯕ ꯊꯦꯡꯅꯔꯁꯨ ꯅꯨꯡꯉꯥꯏꯇꯦꯕ ꯈꯣꯡꯖꯣꯝꯒꯤꯅꯤꯅ ꯈꯔ ꯑꯩꯈꯣꯏꯒꯤ ꯅꯨꯡꯉꯥꯏꯕ ꯍꯥꯏꯕ ꯑꯣꯏꯇꯥꯔꯗꯤ ꯃꯐꯝꯗꯨ ꯆꯥꯎꯔꯕꯅꯤꯅ ꯃꯥꯅ ꯃꯥꯅ ꯐꯝꯈꯤꯕ ꯃꯐꯝꯗꯣ ꯑꯗꯨꯗꯩ ꯑ ꯃꯥ ꯑꯃꯨꯛ ꯉꯥꯡꯅꯕ ꯇꯥꯟꯅꯕꯁꯨ ꯅꯠꯇꯦꯗꯅ ꯑꯗꯨꯅ ꯈꯔ ꯐꯒꯗ꯭ꯔꯅ ꯈꯟꯕ ꯑꯩꯅ ꯁꯨꯝ ꯋꯥꯈꯜꯗ
ꯑꯗꯨꯅꯗꯤ ꯐꯅꯤ ꯑꯩꯅ ꯁꯨꯝ ꯈꯜꯂꯝꯃꯤꯁꯤꯅ ꯅꯛ ꯇꯥꯔꯒꯗꯤ ꯉꯥꯏꯍꯥꯛ ꯑꯗꯨꯗ ꯆꯥꯕ ꯂꯣꯏꯔꯒ ꯀꯣꯏꯊꯣꯛꯎꯕꯩ ꯋꯥꯔꯤꯗꯨꯅꯤꯗ ꯑꯗꯨ ꯑ ꯆꯠꯇ꯭ꯔꯁꯨ ꯌꯥꯏꯗ ꯑꯗꯨꯇꯪ ꯇꯧꯔꯒꯀꯣ ꯇꯥꯏꯃꯤꯡꯗꯨ ꯌꯦꯡꯉꯒ
ꯈꯣꯡꯖꯣꯝꯒꯤ ꯄꯥꯠꯇꯨꯁꯨ ꯐꯖꯕꯅꯦ ꯐꯖꯍꯧꯔꯕꯅꯦ
ꯑꯗꯨ ꯀꯣꯏꯕꯅ ꯐꯔꯅꯤ ꯑꯗꯨ ꯀꯣꯏꯕꯗ ꯑꯗꯨꯝ ꯃꯇꯝꯗꯨ ꯀꯣꯟꯅꯔꯅꯤꯕ
ꯎꯝ
ꯑꯩꯅ ꯈꯜꯂꯨꯕꯅ ꯑꯇꯣꯞꯄ ꯑꯅꯛꯄꯗ ꯂꯩꯔꯗꯤ ꯉꯥꯏꯍꯥꯛ ꯍꯥꯏꯖꯤꯟꯁꯦꯅ ꯈꯜꯂꯝꯕꯅꯤꯅꯦ
ꯑꯅꯛꯄꯩ ꯋꯥꯗꯤ ꯑꯩꯈꯣꯏ ꯁ꯭ꯋꯥꯏꯗ ꯂꯩꯕꯁꯦ
ꯑꯥ
ꯌꯦꯡꯅꯔꯨꯔꯒꯗꯤ ꯑꯅꯛꯄ ꯍꯥꯏꯗꯤ ꯑꯁꯣꯝ ꯃꯌꯥꯏ ꯂꯝꯕꯤ ꯑꯁꯣꯝ ꯂꯩꯕꯁꯦ ꯍꯧꯖꯤꯛ ꯌꯥꯝ ꯀꯟꯅ ꯚꯥꯏꯔꯦꯜ ꯑꯣꯏꯔꯤꯕ ꯑꯦꯄꯜ ꯐꯥꯔꯝꯒ ꯍꯥꯏꯅꯕꯗꯣ
ꯈꯪꯉꯦ ꯈꯪꯉꯦ ꯑꯁꯣꯝ ꯈꯪꯉꯦ ꯍꯤꯌꯥꯡꯊꯥꯡ ꯂꯣꯝꯗꯔꯣ ꯑꯗꯨꯕꯣ
ꯑꯥ ꯃꯌꯥꯏ ꯂꯝꯕꯤ ꯍꯤꯌꯥꯡꯊꯥꯡ ꯑꯁꯣꯝꯗ
ꯑꯣ ꯑꯠꯆꯥ ꯑꯠꯆꯥ
ꯈꯪꯉꯦ ꯈꯪꯉꯦ ꯑꯗꯨꯁꯨ
ꯑ ꯑꯗꯣꯝꯗꯤ ꯈꯤꯇꯪ ꯅꯛꯄꯅꯤꯅ ꯅꯨꯡꯉꯥꯏꯗꯧ ꯃꯥꯟꯗꯦꯕꯀꯣ ꯃꯐꯝꯗꯣ ꯈꯔ ꯃꯐꯝꯗꯣ ꯈꯔ ꯀꯩꯅꯣ ꯑꯣꯏꯗ꯭ꯔꯣ ꯏꯀꯨꯞꯔꯒ ꯑꯗꯨꯝ ꯃꯌꯥꯝꯅ ꯀꯣꯏꯆꯠ ꯆꯠ ꯀꯣꯏꯗꯣꯡ ꯊꯣꯡꯕ ꯃꯥꯟꯗ꯭ꯔꯣ
ꯃꯥꯜꯂꯦ ꯃꯤꯁꯨ ꯌꯥꯝ ꯆꯪꯉꯝꯒꯅꯤꯑꯦ
ꯍꯧꯖꯤꯛꯀꯤ ꯈꯣꯡꯖꯣꯝꯒꯤꯁꯦ ꯒꯦꯠ ꯆꯪ ꯉꯛꯄꯗ ꯃꯌꯥꯝꯅ ꯌꯦꯡꯅꯔꯤꯕ ꯃꯐꯝꯗꯨ ꯅꯠꯇꯕ ꯆꯤꯡꯌꯥ ꯑꯗꯨꯝ ꯑꯣꯏꯔꯒ ꯑ ꯆꯥꯕ ꯊꯛꯄ ꯅꯨꯡꯉꯥꯏꯕ ꯃꯐꯝ ꯐꯅꯌꯥꯝ ꯂꯩꯔꯤꯕ
ꯃꯥꯅꯦ ꯃꯥꯅꯦ ꯀꯩꯅꯣ ꯈꯔ ꯇꯧꯁꯤꯅꯦ ꯑꯗꯨꯗꯤ ꯑꯩꯈꯣꯏꯒꯤ ꯈꯨꯠ ꯁꯥꯗꯣ ꯈꯔ ꯈꯪꯍꯜꯂꯒ ꯑꯝꯇꯪ ꯃꯍꯥꯎ ꯗꯣ ꯃꯣꯏꯁꯨ ꯈꯪꯍꯟꯁꯤꯅꯦ
ꯑꯣ ꯍꯣꯏ
ꯎꯝ ꯎꯝ ꯐꯔꯦ ꯐꯔꯦ ꯑꯗꯨꯗꯤ ꯑꯩ ꯄꯥꯎꯗꯣ ꯁꯤꯜꯂꯛꯑꯒꯦ ꯃꯑꯣꯡꯗꯣ ꯏꯀꯨꯏ ꯀꯨꯏꯗꯕꯤꯗꯀꯣ ꯑꯥ ꯎꯝ ꯊꯝꯃꯣ ꯊꯝꯃꯣ